ꯍꯂꯣ
ꯑ ꯇꯥꯔꯤꯕ꯭ꯔꯣ
ꯇꯌꯦꯦ
ꯀꯩꯗꯧꯔꯒ ꯇꯨꯝꯂꯔꯕꯣ
ꯎꯝ
ꯑꯁ ꯌꯥꯝ ꯃꯥꯟꯃꯟ꯭ꯔꯣ
ꯊꯦꯡꯌꯦ
ꯅꯣꯏꯣ ꯣꯒꯏꯌꯦ ꯏꯗ꯭ꯔꯣ
ꯌꯦꯡꯒꯗ
ꯑꯁ ꯅꯪꯒꯤ ꯃꯤꯡꯁꯦ ꯑꯩꯒꯤ ꯃꯤꯡꯒ ꯆꯞ ꯃꯥꯟꯅꯩ ꯑꯩꯅꯦ
ꯑꯣ
ꯑ ꯀꯩ ꯑꯣꯏꯖꯥꯠꯂ ꯅꯪ ꯅꯪꯒꯤ ꯃꯤꯡꯁ ꯌꯥꯝ ꯍꯩꯅ ꯊꯣꯜꯂꯝꯃꯤꯅ
ꯀꯗꯧꯔꯝꯃꯤꯅꫭ
ꯑꯁ ꯍꯧꯖꯤꯛ ꯅꯪꯕꯨ ꯀꯣꯜ ꯇꯧꯅꯕ ꯍꯥꯏꯅ ꯇꯦꯔꯦꯖꯗ ꯀꯥꯔꯒ ꯐꯝꯃꯒ ꯂꯩꯕꯅꯤ
ꯆꯥꯛꯀꯤ ꯆꯥꯔꯔꯕ
ꯎꯝ ꯆꯔꯦ
ꯀꯝꯇꯌꯥ
ꯃꯁꯤ ꯉꯥ ꯆꯥꯏ ꯏꯅꯥꯎꯅꯨꯄꯤ ꯏꯅꯥꯎꯅꯨꯄꯤ ꯁꯦꯂꯦꯛꯁꯟ ꯑꯃ ꯐꯪꯕꯒꯤꯀꯣ ꯑꯗꯨꯒꯤ ꯍꯔꯥꯎꯕ ꯑꯣꯏꯅ ꯁꯥꯏ
ꯐꯥꯏꯅꯦ
ꯅꯣꯏꯗꯤ ꯀꯔꯤ ꯌꯦꯟꯁꯥꯡ ꯆꯥꯔꯒꯦ
ꯂꯣꯏꯅ ꯈꯪꯉꯦꯗ
ꯅ ꯆꯍꯤꯍꯤ ꯀꯌꯥ ꯁꯤꯨꯔꯦ ꯅ
ꯈꯪꯗꯦ
ꯉꯥꯡꯕꯥ ꯑꯍꯟꯅ
ꯑꯉꯥꯡꯅꯤ
ꯑꯁ ꯑꯗꯨꯗꯤ ꯏꯆꯟꯒꯨꯝꯕ ꯈꯛꯇꯅꯤꯅꯦ
ꯎꯝ
ꯄꯨꯔꯤꯁꯦ ꯂꯥꯏꯔꯤꯛ ꯇꯝꯕ꯭ꯔꯥ ꯀꯃꯥꯏꯅ ꯇꯧꯕ꯭ꯔꯥ
ꯇꯃꯤꯜ
ꯀꯣꯂꯦꯖ ꯀꯣꯂꯦꯖ ꯀꯣꯂꯦꯖ ꯑꯣꯏꯕ꯭ꯔꯥ ꯅꯠꯇ꯭ꯔꯒ ꯁꯦꯀꯦꯟꯗꯔꯤ ꯑꯣꯏꯕ꯭ꯔꯥ
ꯈꯂꯦ
ꯁꯤꯦꯃꯤꯁꯇꯔ ꯀꯌꯥ ꯇꯧꯔꯦ
ꯐꯔꯁ
ꯑꯣ ꯑꯁ ꯑꯠꯁ ꯃꯇꯝ ꯌꯥꯝ ꯂꯩꯔꯤꯀꯣ ꯑꯗꯨꯗꯤ ꯅꯣꯏꯒꯤꯗꯃꯛꯇ
ꯈꯪꯅꯦꯅꯦꯍꯦ
ꯐꯖꯅ ꯐꯖꯅ ꯇꯝꯃꯨꯀꯣ
ꯅꯪꯗꯤ
ꯀꯔꯤ ꯍꯥꯏꯕ
ꯅꯪꯒꯤ ꯅꯪꯗꯤ ꯇꯝꯕ ꯂꯣꯏꯔꯣ
ꯍꯥ
ꯅꯪꯒꯗꯌꯦ
ꯑꯩꯗꯤ ꯁꯦ ꯇꯥꯕ꯭ꯔ
ꯎꯝ
ꯗꯤ ꯂꯣꯏꯔꯦ ꯅꯍꯥꯟꯅ ꯂꯣꯏꯔ
ꯐꯥꯏꯅꯦ
ꯀꯥꯏꯗꯅꯣ ꯋꯥꯏ ꯍꯥꯏꯦꯔꯣ ꯁꯨꯃꯥꯏꯅ ꯇꯧꯁꯦ ꯊꯕꯛꯁꯨ ꯐꯪꯍꯧꯗꯕ ꯑꯗꯨꯃꯥꯏꯅ ꯑꯣꯏꯕꯒꯤ ꯂꯥꯏꯔꯤꯛ ꯇꯝꯕꯗꯤ ꯂꯣꯏꯕ ꯊꯕꯛꯇꯤ ꯐꯪꯍꯧꯗꯕ
ꯐꯪꯒꯅꯤꯍꯦ
ꯎꯝ ꯈꯪꯗꯦꯗ
ꯐꯪꯅꯕ ꯍꯣꯅꯔꯣ
ꯍꯇꯤ ꯍꯣꯠꯅꯕꯅꯦ ꯍꯇꯤ ꯍꯣꯠꯅꯕꯅꯦ ꯑꯗꯨ ꯍꯧꯖꯤꯛ ꯐꯥꯎꯕꯗꯤ ꯃꯥꯏ ꯄꯥꯛꯄ ꯉꯝꯗ꯭ꯔꯤꯅꯤ ꯑꯩꯅ ꯍꯣꯅꯕ ꯍꯣꯠꯅꯕ ꯀꯟꯗꯕꯒꯤꯔ
ꯄꯥꯈꯠ ꯀꯅꯨ ꯄꯥꯈꯠ ꯀꯅꯣ
ꯑꯥ ꯄꯥꯀꯥ ꯇꯗ ꯄꯥꯀꯥꯇꯤ ꯀꯩꯅꯣ ꯅꯣꯏ ꯔꯦꯟꯗ ꯂꯩꯕ꯭ꯔꯥ ꯀꯃꯥꯏꯅ ꯂꯩꯕ꯭ꯔꯥ
ꯎꯝꯗ
ꯀꯅꯥ ꯀꯅꯥ ꯂꯩꯕ
ꯈꯣꯏꯆꯦꯒ
ꯆꯦꯁꯨ ꯀꯣꯂꯦꯖ ꯇꯝꯕ꯭ꯔꯥ
ꯇꯝꯗ
ꯀꯔꯤ ꯇꯧꯔꯦ ꯅꯆꯦꯗꯤ ꯊꯧ ꯇꯧ ꯂꯩꯕ꯭ꯔꯥ
ꯎꯝ
ꯊꯤꯡꯅ ꯀꯅꯤ ꯀꯣꯅꯁꯨꯣ
ꯍꯣꯏ ꯊꯝꯗꯦꯦ
ꯀꯔꯤ
ꯆꯤꯡꯗꯒꯤꯔ ꯅꯪꯁꯨ
ꯑꯩꯁꯨ ꯆꯤꯡꯅꯤ ꯄꯥꯈꯪꯅꯤꯅꯦ ꯀꯩꯅꯣ ꯆꯤꯡꯒꯤ ꯄꯥꯈꯪ ꯑꯃ ꯑꯣꯏꯔꯒ ꯑꯩꯁꯨ ꯁꯤ ꯇꯝꯄꯥꯛꯇ ꯀꯩ ꯀꯩꯅꯣ ꯇꯧꯕ ꯌꯥꯕ ꯈꯔ ꯇꯧꯔꯒ ꯂꯩꯕꯅꯤꯅꯦ ꯇꯥꯕ꯭ꯔ
ꯍꯣꯏ ꯅꯣꯏ ꯈꯨꯣꯟꯅꯔꯥ ꯑꯥ
ꯎꯝ꯫
ꯎꯝ ꯀ ꯑ
ꯇꯔꯤ
ꯈꯨꯅꯒ ꯅꯪ ꯂꯩ ꯑꯥ ꯈꯪꯗꯦ
ꯑꯩꯒꯤ ꯐꯣꯇꯣ ꯎꯕ꯭ꯔꯅꯦ
ꯎꯗꯦ꯫
ꯅꯪ ꯍꯧꯖꯤꯛ ꯍꯥꯏꯒꯗꯕꯗꯣ ꯀꯩꯅꯣ ꯑꯃꯨꯛꯀ ꯍꯥꯏꯌꯨꯅꯤ
ꯑꯥ ꯅꯪ ꯂꯩꯕꯗꯣ
ꯎꯝ
ꯈꯨꯟꯗꯔꯥ ꯍꯥꯏꯕ꯫
ꯅꯠꯇꯦ ꯑꯩ ꯍꯥꯏꯗꯤ ꯑꯩ ꯍꯧꯖꯤꯛ ꯍꯧꯖꯤꯛ ꯑꯩꯁꯨ ꯇꯝꯄꯥꯛꯇ ꯂꯩ
ꯑꯥ
ꯂꯥꯏꯔꯤꯛ ꯇꯝꯕ ꯂꯣꯏꯔꯒ ꯈꯨꯟꯗ
ꯂꯧ ꯁꯨꯔꯗꯒ ꯂꯩꯔꯤꯗꯤ ꯃꯤꯅ ꯅꯣꯛꯀꯅꯦꯕ
ꯅꯑꯣꯏꯗ
ꯑꯩꯁ ꯀꯥꯏꯗꯦ ꯍ ꯅꯣꯒꯟꯕꯅꯤꯍꯦꯛ ꯈꯣꯏꯔꯣꯝꯃꯤ ꯃꯤꯁꯤꯡꯁꯦ ꯋꯥꯏ ꯌꯥꯝ ꯇꯥꯝꯃꯤ
ꯌꯥꯗꯕꯒꯤ ꯇꯧꯕꯅꯤꯅꯀꯣ
ꯎꯝ ꯑꯗꯨꯅꯦ ꯑꯗꯨꯃꯥꯏꯅ ꯇꯧꯑꯦꯕꯀꯣ
ꯎꯝ
ꯁꯤꯁꯨ ꯈꯔ ꯈꯔ ꯀꯩꯅꯣ ꯇꯧꯔꯤꯕꯀꯣ ꯑꯗꯨꯒꯤ ꯀꯩꯅꯣ ꯅꯣꯏꯣꯏ ꯀꯔꯤ ꯁ ꯃꯥꯅꯦ ꯃꯥꯅꯦ ꯀꯔꯤ ꯁꯕꯖꯦꯛ ꯂꯧꯕ꯭ꯔꯥ ꯅꯪ ꯁꯤꯁꯇꯔꯁꯦ ꯇꯥꯕ꯭ꯔꯣ
ꯣ ꯐꯦꯡꯁ ꯂꯋꯦ
ꯑꯁ ꯐꯩꯅꯦ ꯑꯗꯨꯗꯤ ꯄꯣꯂꯤꯇꯤꯛꯁ ꯆꯪꯒꯦ ꯍꯥꯏꯔꯣ
ꯆꯪꯒꯤꯅꯦ
ꯐꯩ ꯐꯩ
ꯆꯪꯒꯅꯣꯏ ꯈꯨꯨꯟꯗ ꯂꯥꯛꯀꯦꯀꯣ
ꯀꯟꯅ ꯍꯣꯠꯅꯕꯗꯤ ꯇꯥꯏꯀꯣ ꯂꯥꯏꯔꯤꯛ ꯄꯥꯕꯁꯦ ꯁꯕꯖꯦꯛ ꯈꯨꯗꯤꯡꯃꯛ ꯐꯠꯇꯦ ꯍꯥꯏꯕ ꯂꯩꯇꯦꯕꯀꯣ ꯁꯕꯖꯦꯛ ꯂꯣꯏꯅ ꯐꯩ ꯑꯩꯈꯣꯏꯅ ꯐꯖꯅ ꯇꯝꯕ ꯉꯝꯕ ꯉꯝꯂꯗꯤꯀꯣ ꯁꯤ ꯁꯞꯖꯦꯛ ꯐꯠꯇꯦ ꯁꯤ ꯁꯞꯖꯦꯛ ꯐꯠꯇꯦ ꯍꯥꯏꯕ ꯂꯩꯇꯦꯕꯀꯣ ꯑꯗꯨꯝ ꯆꯞ ꯃꯥꯟꯅꯩꯗ ꯃꯊꯧ ꯂꯣꯏ ꯇꯧꯔꯛꯀꯅꯤ ꯃꯇꯥꯡ ꯃꯇꯝ ꯂꯥꯛꯄꯗ ꯍꯂꯣ ꯊ
ꯍꯧꯖꯤꯛꯇꯤ ꯀꯗꯥꯗꯅꯥ ꯂꯩꯕꯒꯦ
ꯑꯩꯈꯣꯏꯒꯤ ꯃꯔꯨꯞ ꯀꯥꯡꯕꯨ ꯈꯔ ꯂꯩꯗ ꯊꯗ ꯇ ꯇꯥꯕ꯭ꯔꯣ
ꯎꯝ
ꯑꯗ ꯍꯧꯖꯤꯛꯀꯥꯟꯗꯤ ꯑ ꯃꯣꯏꯔꯣꯝꯁꯨ ꯌꯥꯝ ꯁꯥꯕ꯭ꯔꯣ
ꯁꯥꯏꯗ
ꯁꯥꯏ
ꯎꯝ
ꯎꯝ
ꯌꯥꯔꯅ ꯁꯥꯞꯗꯅꯠꯇꯦ
ꯎꯝ
ꯑꯗꯨꯏꯗꯗꯤ
ꯑꯈꯣꯏꯗꯤ ꯌꯥꯝ ꯁꯥꯏꯗ ꯁꯦꯟꯅ ꯎꯟꯗ꯭ꯔꯗꯤ ꯂꯩꯕ ꯉꯝꯗꯣꯏꯅꯦ ꯍꯧꯖꯤꯛꯀꯥꯟꯗꯤ
ꯐꯦꯟ ꯊꯥꯔꯁꯨ ꯌꯥꯝ ꯁꯥꯕꯅꯦ
ꯀꯔꯤ
ꯐꯦꯟ ꯊꯥꯔꯁꯨ ꯌꯥꯝ ꯁꯥꯕꯅꯦ
ꯎꯝ ꯑꯗꯨ ꯅꯨꯃꯤꯠ ꯅꯨꯃꯤꯠ ꯅꯨꯡꯊꯤꯟ ꯅꯨꯡꯗꯥꯡ ꯂꯣꯏꯅ ꯑꯗꯨꯝ ꯊꯥꯔꯒ ꯂꯩꯔꯦ ꯍꯧꯖꯤꯛꯀꯥꯟ ꯑꯗꯨ ꯅꯠꯇ꯭ꯔꯗꯤ ꯇꯨꯝꯕ ꯉꯝꯗ꯭ꯔꯦꯕꯀꯣ
ꯎꯝ
ꯍꯧꯖꯤꯛꯀꯥꯟ ꯊꯕꯛꯁꯨ ꯀꯇ ꯇꯧꯗꯕꯅꯦ ꯐꯔꯤ
ꯃꯥꯏꯛ ꯤꯒꯜ ꯄꯤꯌꯨꯔꯥ
ꯍꯣꯏ ꯄꯤꯕꯤꯅꯤ ꯑꯩꯈꯣꯏꯅ ꯎꯝ ꯑꯩꯈꯣꯏꯅ ꯄꯤꯅꯤ ꯑꯩꯈꯣꯏꯅ ꯄꯤꯌꯦ ꯍꯧꯖꯤꯛ ꯍꯧꯖꯤꯛ ꯍꯧꯖꯤꯛ ꯔꯤꯒꯨꯂꯔ ꯑꯣꯏꯅ ꯀ꯭ꯂꯥꯁ ꯇꯧꯈ꯭ꯔꯕ ꯅꯣꯏ
ꯍꯥꯎꯗ꯭ꯔꯔꯤ
ꯑꯗꯤ ꯀꯣꯂꯦꯖ ꯀꯣꯂꯦꯖ ꯃꯇꯝꯗꯗꯤ ꯀꯔꯤ ꯑꯦꯛꯖꯥꯝ ꯑꯦꯟꯇ꯭ꯔꯥꯟꯁ꯭ꯔ
ꯎꯝ
ꯎ ꯀꯣꯂꯦꯖꯁꯨ ꯌꯥꯝ ꯀꯥꯕ ꯌꯥꯝ ꯅꯨꯡꯉꯥꯏꯕꯅꯤꯀꯣ ꯃꯤꯑꯅꯧꯅꯧ ꯃꯤ ꯑꯅꯧ ꯑꯅꯧꯕ ꯎꯔꯒ ꯅꯨꯡꯉꯥꯏꯕꯅꯤ
ꯍꯥꯏꯗꯤ ꯃꯔꯨꯞ ꯇꯣꯉꯥꯟ ꯇꯣꯉꯥꯟꯕ ꯃꯔꯨꯞ ꯊꯦꯡꯅꯌꯦꯕꯀꯣ
ꯎꯝ
ꯑꯗꯨꯃꯥꯏꯅ ꯑꯣꯏꯕꯒꯤ ꯑꯗꯨꯕꯨ ꯐꯥꯔꯁ ꯂꯥꯛꯄꯗꯨꯗꯤꯀꯣ ꯑꯥꯟꯕ ꯂꯥꯛꯄ ꯗꯤ ꯑꯩꯈꯣꯏꯒꯤ ꯃꯔꯨꯞꯁꯦ ꯐꯖꯅ ꯁꯦꯝꯍꯧꯕ ꯇꯥꯏꯀꯣ ꯃꯔꯨꯞ ꯑꯐꯕ ꯍꯥꯟꯅ ꯁꯦꯝꯕ ꯇꯥꯏ ꯑꯗꯨ ꯃꯊꯪꯗ ꯀꯩ ꯀꯩꯅꯣ ꯇꯧꯒꯗꯕꯅꯤ ꯃꯔꯨꯞ ꯐꯠꯇꯕꯁꯦ ꯑꯁ ꯌꯥꯝ ꯐꯠꯇꯦꯕꯀꯣ ꯑꯗꯨꯒꯤ ꯃꯔꯨꯞꯁꯦ ꯍꯥꯟꯅ ꯐꯖꯅ ꯁꯦꯝꯒꯗꯕ
ꯇꯥꯕ꯭ꯔꯣ ꯇꯥꯕ꯭ꯔꯣ ꯍꯜꯂꯣ ꯇꯥꯔꯤꯕ꯭ꯔꯣ ꯍꯜꯂꯣ ꯍꯜꯂꯣ ꯇꯥꯔꯤꯕ꯭ꯔꯣ ꯍꯜꯂꯣ ꯍꯜꯂꯣ ꯇꯥꯕꯣ ꯇꯔꯣ